ꯍꯜꯂꯣ
ꯍꯥ ꯋꯥꯔꯤ ꯃꯈꯥ ꯇꯥꯁꯤ
ꯑꯗꯨꯒꯅꯦ ꯑꯗꯨꯃꯥꯏꯅ ꯍꯥꯏꯅꯔꯦꯗꯅ ꯊꯕꯛꯇꯣ ꯇꯧꯕ ꯇꯜꯂꯦꯅ
ꯎꯝ
ꯃꯣꯏ ꯃꯃꯥꯖꯤꯅ ꯑꯩꯉꯣꯟꯗꯃꯨꯛ ꯍꯥꯏꯌꯣ ꯍꯥꯏꯔꯦꯗꯅ
ꯎꯝ
ꯃꯥ ꯍꯥꯏꯕꯗꯨ ꯇꯥꯗ꯭ꯔꯥ ꯃꯥꯜꯂꯦꯕ ꯑꯗꯨꯒ ꯑꯃꯗꯨꯅꯖꯨ ꯌꯥꯔꯛꯇ꯭ꯔꯦ ꯌꯥꯔꯛꯇꯅꯤꯅꯅꯦ ꯃꯣꯏ ꯃꯅꯥꯎꯄꯤꯗꯨ ꯑꯣꯏꯅ ꯇꯧꯕꯤꯗꯧꯔꯦꯕ ꯃꯥꯏ ꯃꯅꯥꯎꯄꯤꯒꯤ ꯑꯣꯏꯅ ꯍꯥꯏꯅꯈꯒ꯭ꯔꯦꯕ
ꯑꯁ ꯀꯩꯅꯣ ꯗꯥ ꯄꯝꯗꯤꯞꯇꯣ ꯌꯥꯝ ꯄꯪꯉꯦ
ꯄꯪꯃꯟꯗꯅ ꯀꯩꯅꯣꯝ ꯇꯧꯔꯝꯃꯦ ꯍꯥꯏꯔꯨꯔꯒ ꯃꯥꯏ ꯐꯥꯝꯗꯨꯅ ꯍꯦꯟꯅ ꯄꯩꯁꯥ ꯊꯣꯛꯂꯛꯇꯣꯏꯅꯤ ꯌꯦꯡꯉꯣ ꯃꯥ ꯍꯥꯏꯕ ꯑꯩꯅ
ꯎꯝ ꯑꯗꯨꯝ ꯊꯣꯛꯇꯤ ꯊꯣꯛꯄ ꯅꯠꯇ꯭ꯔꯣ
ꯊꯣꯛꯄ ꯍꯥꯏꯔꯁꯨ ꯊꯣꯛꯇꯦꯍꯦ ꯃꯥ ꯀꯩꯅꯣ ꯄꯩꯁꯥ ꯅꯨꯡ ꯀꯥꯏꯊꯣꯛꯈ꯭ꯔ ꯈꯣꯠꯈ꯭ꯔꯀꯥꯟꯗ ꯍꯧꯖꯤꯛꯇꯤ ꯃꯣꯏ ꯁꯟ ꯑꯗꯣ ꯅꯥꯒ꯭ꯔꯕꯅꯦꯕ ꯅꯥꯔꯨꯕꯗꯒꯤ ꯁꯪꯒꯣꯝꯗꯣ ꯄꯥꯛ ꯊꯣꯛꯈꯤꯗ꯭ꯔꯦꯕ ꯍꯥꯟꯅꯕꯨꯗꯤ ꯅꯥꯗ꯭ꯔꯤꯀꯥꯟꯗꯕꯨꯗꯤ ꯊꯣꯛꯑꯝꯕꯅꯦꯕ ꯂꯤꯁꯤꯡ ꯀꯨꯟꯊ꯭ꯔꯥ ꯃꯌꯥ ꯐꯪꯉꯝꯕꯅꯦꯕ ꯑꯗꯣ ꯍꯧꯖꯤꯛꯇꯤ ꯀꯨꯟ ꯈꯔ ꯁꯨꯃꯥꯏꯅ ꯐꯪꯉꯦꯕ
ꯎꯝ
ꯑꯗꯨꯗꯤ ꯀꯥꯏꯗꯒꯤ ꯃꯣꯏꯒꯤ ꯉꯥꯒꯤ ꯃꯆꯤꯟꯖꯥꯛ ꯂꯩꯕꯒꯤ ꯄꯩꯁꯥ ꯈꯥꯏꯗꯣꯛꯈ꯭ꯔ ꯈꯣꯠꯈ꯭ꯔ ꯄꯩꯁꯥ ꯀꯩꯁꯨ ꯂꯦꯝ ꯂꯦꯝꯗꯅꯦꯕ
ꯑꯗꯣ ꯍꯌꯦꯡ ꯉꯥ ꯐꯥꯔꯛꯄꯗꯗꯤ ꯐꯪꯗꯣꯏ ꯅꯠꯇ꯭ꯔꯣ
ꯉꯥ ꯐꯥꯔꯛꯄꯕꯨꯗꯤ ꯐꯪꯅꯤ ꯑꯗꯣ
ꯉꯥ ꯑꯗꯨꯅ ꯀꯝꯀꯥꯟ ꯀꯝꯀꯥꯥꯟ ꯐꯥꯒꯦ
ꯉꯥꯖꯦ ꯁꯍꯤ ꯑꯃꯥ
ꯆꯍꯤ ꯑꯃ ꯑꯗꯨꯗꯤ ꯄꯩꯁꯥꯗꯣ ꯑꯃꯨ ꯃꯨꯛ ꯐꯪ ꯋꯥꯅꯤ ꯃꯔꯛꯇꯨꯗ ꯂꯩ ꯆꯔꯥ ꯍꯦꯜ ꯂꯩꯗꯣꯏꯔꯕ ꯉꯥ ꯐꯥꯗ꯭ꯔꯤꯅ
ꯃꯔꯛꯇꯣ ꯃꯥꯗꯣ ꯁꯟ ꯃꯌꯥꯝ ꯍꯥꯞꯅꯤꯌꯦ ꯁꯟ ꯃꯌꯥꯝ ꯍꯥꯞꯄꯒ ꯃꯥ ꯁꯟ ꯑꯅꯤꯗꯨꯕꯨꯗ ꯁꯦꯕꯥ ꯇꯧ ꯉꯝꯗꯕꯗꯣ ꯀꯃꯥꯏꯅ ꯇꯧꯗꯣꯏꯅꯣ ꯈꯪꯗꯦ
ꯍꯤꯍꯤ ꯍꯤ ꯁꯟ ꯑꯅꯒꯤ ꯁꯦꯕꯥ ꯇꯧ ꯉꯝꯗꯕꯗꯣ ꯍꯦ
ꯉꯝꯗꯕꯅꯤ
ꯍꯣꯏ ꯃꯣꯏꯗꯣ ꯖꯔꯁꯤꯗꯤ ꯌꯥꯝ ꯋꯥꯏ ꯍꯥꯏ ꯂꯣꯏꯕ ꯃꯆꯤꯠ ꯃꯆꯤꯠ ꯆꯥꯛꯇꯣ ꯌꯥꯝ ꯋꯥꯏ ꯍꯥꯏꯕꯅꯦꯕ
ꯎꯝ ꯑꯗꯨꯅꯦ ꯍꯥꯏꯖꯦ ꯑꯩꯅ ꯀꯩꯁꯨ ꯑꯣꯏꯕ ꯌꯥꯔꯣꯏ ꯅꯪ ꯃꯥꯏ ꯊꯕꯛꯇꯣ ꯍꯥꯏꯕ ꯑꯗꯨꯗꯨꯅ ꯄꯩꯁꯥꯗꯣ ꯃꯌꯥꯝ
ꯑꯗꯨꯅꯦ
ꯑꯩ ꯑꯣꯏ ꯇꯧꯔꯛꯑꯅꯤ ꯃꯣꯏ ꯃꯃꯥꯗ ꯍꯥꯏꯅꯍꯜꯂꯒ
ꯎꯝ ꯌꯥꯏꯌꯦ ꯌꯥꯏꯌꯦ ꯆꯅꯥ ꯑꯗꯨ ꯌꯥꯏꯌꯦ ꯑꯗꯨ ꯌꯥꯕ ꯊꯕꯛ
ꯑꯗꯣ ꯍꯧꯖꯤꯛꯇꯤ ꯇꯟꯗ꯭ꯔꯣ ꯍꯧꯖꯤꯛꯄꯨꯗꯤ ꯃꯣꯏꯃꯅꯕꯨꯗꯤ ꯍꯌꯦꯡꯋꯥꯏ ꯇꯧꯅꯕ ꯈꯣꯠꯅꯕ ꯀꯩꯅꯣ ꯁꯥꯖꯜꯂꯛꯎ ꯈꯣꯆꯜꯂꯛꯎ ꯀꯥꯏꯅ ꯌꯝ ꯇꯧꯔꯛꯄꯅꯦ
ꯑꯗꯣ ꯅꯪ ꯀꯩꯅꯣꯝꯃ ꯇꯧ ꯊꯥꯖꯟꯕꯗꯤ ꯅꯪ ꯕꯦꯠꯂꯥꯀꯩꯅꯣꯝ ꯊꯥꯖꯤꯟꯕꯗꯤ ꯍꯦꯛ ꯑꯣꯖꯒꯨꯝꯕ ꯅꯝꯕꯩꯗꯤ ꯁꯠꯆꯠꯁꯨ ꯌꯥꯏ
ꯑꯗꯨ ꯃꯇꯥꯡꯗꯨꯗ ꯑꯃꯨꯛ ꯇꯥꯛꯄꯤꯔꯛꯀꯦ ꯑꯗꯨ ꯃꯇꯥꯡꯗꯨꯗꯅꯦ ꯑꯩꯖꯦ ꯕꯦꯠꯇꯣ ꯇꯝꯒꯦ ꯇꯧꯕ ꯑꯁꯤꯒꯤ ꯀꯩꯅꯣꯗ ꯀꯩꯕ ꯁꯖꯤꯋꯥꯗ
ꯑꯥ
ꯑꯗꯣ ꯇꯝꯒꯦ ꯇꯧꯔꯦ ꯐꯣꯝꯒ ꯂꯧꯔꯦ ꯐꯣꯝ ꯂꯧꯔꯒꯅꯦ ꯑꯩꯅ ꯄꯥꯖꯤꯅꯅꯦ ꯂꯨꯍꯣꯡꯉꯅꯤꯌꯦ ꯑꯗꯨ ꯂꯣꯏ ꯉꯥꯏ ꯉꯝꯃꯔꯣꯏꯌꯦ ꯑꯗꯨꯅ ꯍꯌꯦꯡꯋꯥꯏ ꯃꯣꯏ ꯂꯩꯔꯀꯥꯟꯗ ꯇꯧꯔꯣꯏꯌꯦ ꯃꯣꯏ ꯑꯅꯛꯄꯗ
ꯑꯗꯣꯝꯃ ꯑꯣꯔꯣꯏꯗ ꯋꯅꯤꯀꯣ ꯑꯩꯗꯤ ꯍꯏꯖꯧ ꯍꯏꯔꯗꯤ ꯁꯠ ꯁꯠ ꯂꯣꯏꯁꯟꯒꯤꯕꯅ ꯐꯩꯀꯣ ꯆꯍꯤ ꯀꯩꯁꯨꯝ ꯌꯥꯝꯕꯖꯨ ꯅꯠ
ꯎꯝ ꯆꯍꯤ ꯑꯅꯤꯗꯣ ꯌꯥꯔꯔꯣꯏꯌꯦ ꯍꯟꯗꯛ ꯂꯣꯏꯔꯛꯄ ꯅꯠꯇ꯭ꯔꯥ ꯍꯧꯔꯛꯄꯗ ꯇꯧꯒꯗꯕꯅꯦꯌꯦ ꯑꯗꯨꯅ ꯅꯪ ꯍꯌꯦꯡꯋꯥꯏ ꯆꯠꯄꯗꯣ ꯌꯥꯔ ꯔꯣꯏꯌꯦ ꯐꯔꯛ ꯇꯥꯅꯤꯌꯦ ꯑꯥ ꯃꯂꯣꯝꯗꯒꯤ ꯀꯩꯅꯣꯕꯨꯛ ꯆꯠꯄꯗꯣ
ꯑꯗꯨ ꯑꯣꯏꯔꯒꯅ ꯈꯔ ꯅꯛꯄ ꯀꯩꯅꯣ ꯋꯥꯏꯗ ꯂꯩꯕ ꯑꯃ ꯇꯧꯔꯣꯗꯅ
ꯍꯌꯦꯋꯥꯏ ꯑꯗꯨꯝ ꯇꯧꯍꯟꯒꯦꯌꯦ ꯍꯦꯛ ꯇꯧꯍꯟꯗꯕꯗ ꯍꯠꯇꯣꯛꯇꯣꯏ
ꯑ ꯍꯥ ꯍꯥ ꯍꯥ ꯌꯥꯗꯅꯤꯀꯣ ꯍꯌꯦꯡ ꯆꯦꯅꯥꯎ ꯁꯤꯗ ꯑꯃꯨꯛ ꯇꯧꯍꯧ ꯐꯩ ꯀꯣ ꯑꯩꯕꯨ ꯍꯥꯏꯖꯧ ꯍꯥꯖꯦ ꯍꯥꯏꯔꯗꯤ ꯑꯗꯨ ꯊꯕꯛꯀꯨꯝꯕ ꯇꯧꯗꯣ ꯑꯣꯖꯥꯅꯗꯤ ꯈ꯭ꯋꯥꯏ ꯀꯣꯝꯕꯅꯦ
ꯇꯜꯂꯦ ꯑꯩ ꯄꯝꯗꯦ
ꯅꯤꯅꯦ ꯍꯣꯏ ꯍꯧꯖꯤꯛ ꯃꯌꯨꯝ ꯃꯀꯩ ꯑꯩꯒ ꯁꯥ ꯂꯣꯏ ꯑꯣꯖꯥꯅꯤ ꯃꯥ ꯑꯣꯏꯗꯣ ꯄꯨꯂꯞ ꯆ ꯑꯗꯨ ꯃꯣꯏꯗꯣ ꯀꯟꯇ꯭ꯔꯦꯛꯅꯦꯕ ꯍꯨꯖꯤꯛ ꯍꯨꯖꯤꯛ ꯑꯣꯏꯔꯤꯗꯣ ꯀꯟꯇ꯭ꯔꯦꯛ ꯑꯣꯏꯔꯖꯨ ꯇꯣꯂꯣꯞ ꯑꯗꯨꯝ ꯆꯥꯎꯔꯦꯕ
ꯍꯥꯏꯕꯒ ꯇꯗꯦ ꯍꯥꯏꯕ ꯇꯔꯗꯤ ꯑꯩ ꯇꯧꯗ꯭ꯔꯁꯨ ꯑꯃ ꯇꯧꯔꯗꯤ ꯌꯥꯏꯗꯅ ꯀꯔꯤꯅꯣ ꯀꯩ
ꯑꯥ ꯑꯥ ꯑꯇꯣꯞꯄ ꯊꯕꯛꯇꯨꯗꯤ ꯍꯦꯛꯇ ꯅꯝꯕ ꯈꯣꯠꯄꯗꯣ ꯍꯦꯛꯇ ꯀꯩꯅꯣ ꯇꯧꯔꯦꯅ ꯑꯣꯖꯥꯒꯨꯝꯕꯗꯤ ꯌꯥꯝ ꯑꯗꯨꯝ ꯀꯧꯋꯤꯗꯅ ꯑꯗꯨꯒꯤ ꯋꯥꯅꯤꯗ ꯃꯣꯏꯅ ꯑꯣꯄꯣꯔꯆꯨꯅꯤꯇꯤꯗꯣ ꯐꯪꯕ ꯌꯥꯝ ꯍꯦꯜꯂꯤꯗꯅ ꯑꯗꯨꯏꯒꯤ ꯋꯥꯅꯤꯗ ꯁꯨꯝ ꯑꯣꯖꯥꯒꯨꯝꯕꯗꯨꯅ ꯍꯌꯦꯡ ꯏꯆꯥꯒꯨꯝꯕꯁꯨ ꯂꯥꯏꯔꯤꯛ ꯇꯥꯛꯄ ꯉꯝꯃꯤꯗꯅ ꯑꯣꯖꯥ ꯑꯣꯏꯍꯧꯔꯗꯤ
ꯁ ꯆꯥꯔ
ꯑꯗꯨꯅꯤꯗ
ꯍꯥꯏꯕ ꯇꯥꯅꯔꯗꯤ ꯈꯔ ꯐꯗꯧꯕ ꯑꯩ ꯇꯧꯗ꯭ꯔꯁꯨ ꯑꯃ ꯇꯧꯔꯕꯨꯗꯤ
ꯑꯥꯝ
ꯃꯀꯣꯛ ꯆꯛꯑꯦ ꯆꯛꯈꯤꯕꯗꯒꯤ ꯀꯩꯅꯣꯝ ꯇꯧꯔꯦ ꯝ
ꯆꯧꯖꯦ ꯍꯥꯏꯕꯕꯨ ꯃꯣꯏ ꯃꯅꯛꯇ ꯌꯗꯦ ꯅꯪꯁꯨ
ꯎꯝ ꯑꯁ ꯃꯣꯏ ꯑꯗꯏꯋꯥꯏꯕꯅꯦ ꯃꯤ ꯋꯥ ꯉꯥꯡꯅꯕ ꯌꯥꯝ ꯂꯩꯌꯦ ꯑꯗꯨꯅ ꯑꯩ ꯑꯩꯈꯣꯏꯒ ꯆꯠꯂꯗꯤ ꯏ ꯊꯤꯉꯥꯏ ꯉꯥꯡꯅꯔꯣꯏ ꯌꯦ
ꯃꯥ ꯀ
ꯑꯗꯨꯒꯤꯥꯗ
ꯑꯩꯈꯣꯏꯅ ꯑꯃꯨꯛ ꯉꯥꯡꯁꯟꯅꯤ ꯀꯩꯅꯣ
ꯍꯌꯦꯡꯋꯥꯏ ꯑꯣꯏꯅ ꯂꯥꯛꯎꯏ
ꯍꯈꯣꯏꯅ ꯑꯣꯏ ꯉꯥꯡꯖꯅꯤ ꯀꯩꯅꯣ ꯃꯤꯋꯥ ꯉꯩ ꯋꯥꯕꯣ
ꯎ ꯈꯔ ꯍꯥꯏꯗꯕꯅꯤꯅ ꯈꯔ ꯉꯥꯡꯅꯕꯖꯠꯅꯤ ꯅꯨꯄꯤꯅ ꯉꯥꯡꯅꯗꯦ ꯃꯣꯏꯗꯤ ꯅꯨꯄꯥꯅ ꯉꯥꯡꯅ
ꯃꯑꯣꯡ ꯃꯥꯟꯗꯅ ꯅꯨꯨꯄꯥꯖꯤ ꯃꯤꯋꯥ ꯐꯖꯟ ꯉꯥꯡꯅꯕꯅꯤꯕꯣ
ꯑꯗꯨꯅ ꯍꯥꯏꯁꯦ ꯍꯟꯗꯛꯀꯁꯦ ꯃꯥꯁꯦ ꯀꯩꯅꯣ ꯇꯧꯋꯦ ꯈꯣꯠꯂꯤꯅ ꯁꯟꯗꯣꯛꯄꯤꯔꯤꯅꯤ ꯀꯩꯅꯣ
ꯀꯔꯤ
ꯉꯥꯎꯁꯟꯅꯩꯌꯦꯅ ꯑꯗꯨꯁꯨ ꯑꯗꯨꯝ ꯃꯔꯛꯇꯣ ꯃꯔꯛ ꯑꯃ ꯀꯩꯅꯣ ꯇꯧꯋꯤꯗꯅ
ꯎꯝ
ꯒꯔꯤ ꯀꯩꯀꯥ ꯆꯦꯟꯗꯕꯤ ꯇꯧꯈꯤꯕꯗꯣ ꯂꯍꯥꯟ ꯀꯩꯅꯣꯒꯤ ꯑꯗꯨꯗ ꯃꯥꯗꯣ ꯆꯥꯛ ꯀꯩꯀꯥꯗꯣ ꯏꯊꯤ ꯅꯨꯡꯉꯥꯏꯅ ꯊꯣꯡꯗ꯭ꯔꯦꯕ ꯊꯣꯡꯗ꯭ꯔꯦꯗꯤ ꯁꯪꯒꯣꯝꯗꯣ ꯍꯥꯟꯅꯗꯤ ꯃꯤ ꯂꯥꯛꯑ ꯂꯧꯔꯝꯕꯅꯦ ꯕꯟ ꯇꯧꯈꯤꯕꯗꯒꯤ ꯄꯤꯔꯤꯕ ꯃꯐꯝꯗꯣ ꯂꯩꯇꯕꯅꯦ ꯃꯅꯥ ꯂꯣꯜꯂꯒ ꯁꯅꯥ ꯁꯦꯝꯕ ꯑꯗꯣ ꯑꯗꯨꯃꯥꯏꯅ ꯁꯦꯝꯃꯒ ꯂꯣꯟꯊꯣꯛꯑꯒ ꯄꯨꯊꯣꯛ ꯄꯨꯁꯤꯟ ꯇꯧꯕꯗꯣ ꯃꯥꯗꯣ ꯊꯤꯟꯗꯣꯛ ꯊꯤꯟꯖꯤꯟ ꯑꯃꯨꯛ ꯁꯅꯥ ꯁꯦꯝ ꯇꯧꯕꯗ ꯊꯕꯛ ꯌꯥꯝ ꯆꯤꯟꯕ ꯉꯥꯒꯤꯐꯧ ꯁꯟꯒꯤꯌꯣ ꯇꯧꯔꯛꯄꯅꯤꯅ ꯑꯣꯗꯨꯗ ꯆꯥꯛ ꯊꯣꯡꯕꯗꯣꯁꯨ ꯁꯪꯗꯕꯅꯤꯅ ꯑꯃꯨꯛꯃꯨꯛꯇꯪ ꯊꯣꯡꯉꯒ ꯅꯣꯡꯃꯒꯤ ꯆꯥꯕ ꯑꯗꯨꯗ ꯋꯥꯕꯅ ꯍꯦꯟꯕ ꯅꯤꯅ ꯊꯕꯛꯇꯣ ꯃꯁꯥꯗꯣ ꯃꯌꯥꯡ ꯀꯪꯇ꯭ꯔꯤꯛ ꯀꯪꯁꯤꯟꯕ ꯍꯥꯏꯇꯥꯔꯦ ꯑꯗꯨꯗꯨꯒꯤ ꯉꯥꯡꯅꯕꯤꯌꯦ ꯃꯣꯏ ꯃꯌꯥꯝꯕꯗꯨꯅ
ꯎꯝ ꯄꯛꯇꯦ
ꯑꯗꯨꯗꯨꯒꯤ ꯍꯌꯦꯡꯋꯥꯏ ꯂꯥꯛꯑ ꯈꯣꯠꯂꯒ ꯏꯟꯊꯤ ꯅꯨꯡꯉꯥꯏ ꯉꯥꯡꯅꯕꯤꯔꯣꯏ ꯅꯣꯏꯁꯨ ꯈꯣꯠꯁꯨ ꯅꯨꯡꯉꯥꯏꯇꯦ ꯈꯣꯏꯗꯧꯗꯨꯝ ꯁꯥꯎꯅꯤꯡꯉꯛꯀꯅꯤ ꯈꯟꯅ ꯈꯟꯅꯅꯤꯡꯉꯛꯀꯅꯤ
ꯎꯝ
ꯅꯣꯏ ꯂꯥꯛꯀꯅꯣꯌꯦ ꯀꯣꯟꯅ ꯑꯣꯏꯅ ꯂꯥꯛꯑꯣꯌꯦ
ꯑꯗꯨꯆꯦꯟꯅ ꯍꯌꯦꯡ ꯂꯨꯍꯣꯡꯉ ꯃꯇꯨꯡꯗ ꯃꯥꯗꯤ ꯐꯥꯝꯗ ꯑꯗꯨꯝ ꯂꯩꯗꯣꯏꯔꯥ ꯑꯗꯨꯗꯤ
ꯇꯧꯍꯟꯗꯣꯏꯅꯦ ꯊꯕꯛꯇꯣ ꯅꯝꯗꯅ
ꯇꯧꯍꯜꯂꯣꯅꯦ ꯑꯗꯨꯕꯨ ꯉꯝꯃꯗꯤ ꯐꯩꯅ
ꯃꯥ ꯍꯟꯗꯛ ꯑꯦꯒ꯭ꯔꯤꯒ ꯍꯧꯇꯦꯜ ꯑꯣꯖꯥꯒꯤ ꯊꯕꯛ ꯌꯥꯝ ꯀꯧꯕꯅꯦ ꯑꯗꯨꯗꯤ ꯚꯣꯠ ꯚꯣꯠ ꯃꯃꯥꯡꯗ ꯍꯥꯏꯗꯣꯛꯀꯅꯤ ꯍꯥꯏꯕꯅꯦ ꯀꯨꯏ ꯊꯥꯁꯨ ꯍꯟꯇꯛ ꯑꯗꯨꯝ ꯈꯥꯏꯗꯣꯛꯀꯅꯤ ꯍꯥꯏꯅꯦꯕ
ꯅꯪ ꯑꯗꯨ ꯊꯥꯖꯟꯒꯤꯕ ꯅꯠꯇ꯭ꯔꯣ
ꯈꯪꯗꯦ ꯃꯃꯥꯅ ꯊꯥꯖꯜꯂꯦꯗꯤ ꯍꯥꯏꯕꯅꯤ ꯈꯪꯗꯦ ꯒ꯭ꯌꯥꯟ ꯇꯥꯗꯦ ꯃꯣꯏ ꯋꯥꯔꯤꯖꯦ ꯌꯥꯗ꯭ꯔꯣ ꯃ ꯆꯦꯟꯒꯗ꯭ꯔꯥ ꯃꯣꯏ ꯃꯃꯥꯅ ꯑꯣꯏꯅ ꯊꯕꯛ ꯑ ꯃꯃꯥꯅꯕꯨꯗꯤ ꯊꯥꯖꯤꯜꯂꯦꯅ ꯍꯥꯏꯔꯛꯄꯅꯦꯕ
ꯑꯗꯨꯅꯦ
ꯑꯗꯣ ꯃꯥꯅ ꯌꯥꯗꯕꯅꯤꯅ ꯀꯩꯁꯨ ꯑꯣꯏꯔꯣꯏꯕ
ꯑꯁ ꯗꯥ ꯄ꯭ꯔꯗꯤꯞꯇꯣ ꯈꯤꯇꯪ ꯋꯥꯈꯜ ꯈꯤꯇꯪ ꯈꯟꯗꯍꯟꯅꯤꯡꯉꯤ
ꯑꯉꯥꯡ ꯃꯆꯥꯥꯏꯇꯥꯏꯞꯇ ꯑꯗꯨꯝ ꯇꯧ ꯂꯩ ꯀꯩ ꯋꯥꯈꯜ ꯈꯜꯂꯤꯅꯣ ꯈꯪꯗꯦ
ꯃꯣꯏꯁꯦ ꯋꯥꯔꯛꯇ ꯄꯩꯁꯥ ꯃꯊꯥꯖꯨ ꯀꯩꯁꯨꯝ ꯁꯥꯔꯛꯇꯕꯅꯤꯅ ꯄꯩꯁꯥꯒꯤ ꯃꯊꯥ ꯈꯪꯗꯕ ꯖꯥꯠ
ꯑꯗꯨ ꯑꯗꯣ ꯃꯥꯗꯤ ꯈꯔ ꯈꯪꯪ ꯌꯥꯏ ꯀꯩꯅꯣ ꯐꯥꯝꯗꯨꯗ ꯂꯩꯔꯃꯤꯅ ꯊꯕꯛ ꯋꯥꯕ ꯈꯣꯠꯄꯗꯣ ꯈꯪꯉꯤꯅꯤ ꯈꯔꯗꯤ ꯈꯪ
ꯍꯣ ꯍꯣꯏ ꯈꯪꯒꯦꯗꯤ ꯈꯔ ꯈꯪ ꯌꯥꯔꯕꯅꯤ ꯑꯗꯨ ꯍꯥꯏꯔꯒ ꯃꯣꯏꯒꯤ ꯑ ꯀꯩꯅꯣꯒ ꯗꯥ ꯄ꯭ꯔꯗꯤꯞꯀꯤ ꯃꯃꯥꯟꯅꯕ ꯑꯃ ꯏꯟꯗ꯭ꯔꯀꯨꯃꯥꯔꯅ ꯑꯃ ꯂꯩꯌꯦꯕꯀꯣ ꯈꯪꯕ꯭ꯔꯥ ꯗꯥ ꯄ꯭ꯔꯗꯤꯞꯅ ꯍꯥꯏꯕ꯭ꯔꯥ
ꯈꯪꯉꯦ
ꯈꯪꯕ꯭ꯔꯥ ꯑꯗꯨ ꯅꯨꯄꯥꯗꯣ ꯃꯥꯥ ꯅꯍꯥꯟ ꯐꯣꯟ ꯇꯧꯕꯗꯣ ꯄꯥꯏꯔꯛꯇꯦ ꯍꯥꯏꯕ꯭ꯔꯥ ꯀꯩꯅꯣ ꯇꯧꯋꯦ ꯍꯥꯏꯕꯗꯣ ꯅꯪꯉꯣꯟꯗ ꯍꯥꯏꯒꯤꯕꯗꯣ ꯑꯩꯅ ꯑꯗꯨꯗꯨ ꯅꯨꯄꯥꯗꯨꯅ ꯍꯥꯏꯅꯦ ꯑꯩ ꯏꯇꯥꯎꯗꯣ ꯅꯍꯥꯟ ꯅꯣꯡꯃ ꯐꯣꯟ ꯋꯥꯔꯤ ꯁꯥꯟꯅꯩ ꯅꯨꯄꯥꯗꯨꯅ ꯍꯥꯏꯔꯛꯏꯅꯦꯀꯣ ꯃꯥꯗꯨ ꯒ꯭ꯌꯥꯟ ꯌꯥꯝ ꯇꯥꯈ꯭ꯔꯦ ꯀꯥꯏ ꯅꯣꯛꯅꯤꯡꯖꯥꯅꯦ ꯑꯩꯅ ꯚꯥꯏ ꯀꯩꯗꯧꯔꯤꯒꯦ ꯍꯪ ꯀꯥꯟꯗ ꯁꯖꯤꯛ ꯐꯥꯜꯂꯤ ꯚꯥꯏ ꯍꯥꯏ ꯊꯕꯛ ꯇꯧꯔꯤ ꯍꯥꯏ ꯑꯗꯨꯚꯥꯏ ꯑꯁ ꯀꯩꯅꯣ ꯍꯥꯏꯁꯤꯕ ꯄ꯭ꯔꯗꯤꯞꯇꯣ ꯒ꯭ꯌꯥꯟ ꯌꯥꯝ ꯇꯥꯒ꯭ꯔꯦ
ꯇꯥꯕꯅ ꯂꯣꯏꯔꯝ
ꯍꯣꯏ ꯍꯣꯏ ꯑꯩ ꯏꯇꯥꯎꯗꯣ ꯒ꯭ꯌꯥꯟ ꯌꯥꯝ ꯇꯥꯒ꯭ꯔꯦ ꯚꯥꯏ ꯒꯥꯏ ꯃꯣꯏ ꯃꯁꯦꯟ ꯍꯥꯏꯅꯩꯕ
ꯎꯝ ꯎꯝ ꯇꯥꯁꯟꯅꯩꯅꯦ ꯇꯥꯁꯟꯅꯩꯅꯦ ꯁꯖꯤꯛꯀ ꯃꯥ ꯐꯥꯟꯗꯕꯅꯦ ꯂꯩꯕꯅꯤ
ꯑꯣ ꯑꯗꯨꯝꯕ ꯑꯝꯖꯨ ꯂꯩꯕ ꯑꯣꯏꯔꯦ
ꯍꯣꯏ ꯐꯥꯟꯕꯨꯗꯤ ꯐꯥꯟꯂꯝꯅꯤ ꯈꯔ ꯈꯔꯕꯨꯗꯤ ꯑꯗꯣ ꯑꯅꯝꯕꯅꯗꯤ ꯂꯣꯏ ꯂꯩꯕꯅꯦ ꯃꯣꯏꯒꯤ ꯃꯥ ꯐꯥꯟ ꯉꯝꯗꯕꯩ
ꯃꯣꯏ ꯖꯔꯁꯤꯗꯣ ꯌꯥꯝ ꯋꯥꯏ ꯍꯥꯏꯕꯅꯤ ꯂꯣꯏꯕ
ꯑꯗꯨꯅꯦ ꯑꯍꯥꯟ ꯑꯍꯥꯟꯕꯗꯗꯤ ꯁꯟꯗꯣ ꯃꯆꯥ ꯄꯣꯛꯄꯗ ꯑꯃꯣꯝ ꯄꯣꯛꯇꯦ ꯂꯥꯕ ꯄꯣꯛꯑꯦꯕ ꯑꯗꯨꯗꯗꯤ ꯃꯥꯅ ꯑꯃꯨꯛꯇꯣꯏꯕ ꯎꯪꯒꯤꯕ ꯃꯊꯥ ꯃꯥꯖꯦ ꯑꯩ ꯅꯣꯛꯅꯤꯡ ꯉꯕꯅꯦ ꯀꯧꯅꯣ ꯃꯥꯅ ꯁꯟꯁꯤꯕꯨ ꯂꯥꯕꯕꯨ ꯃꯊꯥ ꯀꯟꯅ ꯁꯥꯥꯏꯒꯠꯂꯤꯁꯦ ꯀꯩꯅꯣ ꯈꯟꯂꯨꯔꯦ ꯑꯗꯨꯒ ꯀꯣꯟꯅ ꯂꯥꯁꯇꯗꯤ ꯂꯥꯕꯗꯤ ꯀꯥꯟꯅꯗꯦꯗꯅ ꯃꯣꯏ ꯖꯔꯁꯤꯗꯗꯤ
ꯍꯣꯏ ꯑꯥ ꯍꯥ ꯍꯥ ꯍꯥ ꯑꯗꯨꯗꯤ ꯌꯣꯟꯊꯣꯛꯈ꯭ꯔꯕ ꯀꯃꯥꯏꯅ ꯇꯧꯔꯦ ꯑꯗꯨꯝ ꯂꯣꯏꯔꯤꯕ ꯆꯥꯎꯗ꯭ꯔꯤꯕ
ꯂꯩ ꯆꯥꯎꯔꯦ ꯗꯣ ꯍꯟꯗꯛꯅ ꯑꯃꯣꯝ ꯑꯃ ꯄꯣꯛꯑꯦ ꯑꯗꯨꯗꯗꯤ ꯑꯃꯨꯛꯇꯣꯏꯕ ꯍꯔꯥꯎꯕꯗ
ꯏꯁ ꯍꯤ ꯍꯤ ꯍꯤ ꯁꯟꯖꯦ ꯆꯍꯤ ꯆꯍꯤ ꯑꯃ ꯂꯩꯔ ꯄꯣꯛ ꯄ꯭ꯔꯣ ꯃꯆꯥ
ꯅꯠꯇꯦ ꯁꯟ ꯑꯅꯤ ꯁꯨꯏꯕ ꯃꯣꯏꯒꯤ ꯑꯍꯥꯟꯕ ꯑꯗ ꯂꯥꯕ ꯄꯣꯛꯄ ꯁꯟ ꯑꯅꯤꯗꯣ ꯑꯃ ꯑꯃꯗꯨꯅ ꯍꯟꯗꯛ ꯀꯨꯏꯗ꯭ꯔꯤ ꯄꯣꯛꯈꯤꯕ ꯆꯥꯎꯔꯕꯅꯦ ꯑꯗꯨꯁꯨ ꯊꯥ ꯑꯅꯤ ꯑꯍꯨꯝ ꯃꯃꯥꯡꯗ ꯑꯗꯨꯗꯅ ꯑꯃꯣꯝ ꯄꯣꯛꯄ
ꯎꯝ ꯎꯝ
ꯑꯗꯨꯅꯦ ꯃꯣꯏ ꯃꯃꯥꯅ ꯍꯥꯏꯖꯦ ꯃꯁꯛꯇꯣ ꯌꯦꯡꯉꯝꯗ꯭ꯔꯦꯌꯦ ꯄꯨꯔꯥ ꯀꯩꯅꯣ ꯃꯥꯜꯂꯦ ꯃꯤꯅꯥꯏ ꯃꯥꯜꯂꯦ ꯑꯗꯨꯅ ꯌꯨꯝ ꯀꯧꯈꯠꯂꯒ ꯊꯕꯛ ꯑꯃ ꯈꯣꯠꯄ ꯇꯧꯍꯟꯒꯦ ꯍꯥꯏꯕ ꯍꯥꯏ ꯇꯔꯦ ꯁꯟꯕꯤ ꯗꯥꯍꯣꯏ ꯌꯣꯟꯊꯣꯛꯑꯣ ꯈꯣꯠꯂꯣꯅ ꯍꯥꯏꯌꯣꯌꯦ ꯑꯩꯉꯣꯟꯗ ꯃꯣꯏ ꯍꯥꯏ ꯉꯝꯗ꯭ꯔꯒ ꯑꯩꯉꯣꯟꯗ ꯍꯥꯏꯌꯣꯌꯦ ꯄꯛ ꯏꯟꯗ ꯏꯟꯖꯟꯕ ꯑꯩꯉꯣꯟꯁꯤꯗ ꯐꯣꯟꯖꯤꯅ ꯃꯤꯅꯤꯠ ꯀꯥꯡꯗꯦ ꯇꯧꯔꯛꯈꯤꯕꯁꯤꯅ
ꯑꯗꯨꯅꯦ ꯅꯪꯃꯅ ꯈꯤꯇꯪ ꯇꯥꯕ꯭ꯔꯁꯨ ꯇꯥꯗ
ꯑꯗꯨꯅꯦ ꯍꯥꯏꯁꯦ ꯉꯥꯡꯉꯤꯅꯤꯅ ꯃꯥꯅ ꯑꯆꯨꯝ ꯁꯥꯔꯒ ꯑꯣꯟꯈꯠꯂ ꯍꯦꯛꯇ ꯉꯥꯡꯉꯩ
ꯑꯁ ꯕꯦꯔꯥꯅꯤꯅꯦ ꯑꯗꯨꯗꯤ
ꯕꯦꯔꯥꯅꯦ ꯕꯦꯔꯥ ꯀꯩ ꯍꯥꯏꯗꯣꯅꯣ ꯈꯪꯗ꯭ꯔꯦ ꯑꯩ ꯃꯣꯏ ꯃꯅꯥꯎꯄꯥ ꯍꯣꯏ ꯃꯣꯏ ꯃꯅꯥꯎꯄꯤꯪ ꯍꯣꯏꯗꯨꯗꯤꯅꯦ ꯊꯕꯛ ꯇꯣ ꯑꯃꯃꯝ ꯂꯣꯏ ꯇꯧꯅꯔꯦꯕ ꯑꯗꯨꯗꯨꯅ ꯄꯩꯁꯥꯗꯣ ꯊꯣꯛꯑꯦꯕ ꯃꯁꯥ ꯃꯁꯥꯒꯤ ꯑꯩꯗꯤ ꯀꯩꯅꯣ ꯇꯅꯦꯕ
ꯃꯥꯁꯨ ꯈꯔ ꯒ꯭ꯌꯥꯟ ꯇꯥꯕ ꯌꯥꯕꯅꯤ ꯇꯥꯗꯦ ꯑꯗꯨꯅꯦ ꯃꯤꯅ ꯃꯁꯥ ꯅꯥꯟ ꯅꯥꯟ ꯆꯠ ꯂꯩꯔꯒ
ꯑꯗꯨꯅꯦ ꯍꯥꯏꯁꯦ
ꯃꯣꯏ ꯃꯅꯥꯎꯄꯤꯗꯨꯁꯨ ꯂꯨꯍꯣꯡꯗꯧꯔꯦ ꯍꯥꯏꯗꯥꯏꯅꯦ
ꯑꯁ ꯑꯈꯣꯏ ꯂꯣꯏꯔ ꯍꯣꯡꯗꯣꯏꯅꯦꯍꯦ ꯋꯥꯠꯂꯤ
ꯏꯁ ꯍꯤ ꯍꯤ ꯍꯤ ꯅꯣꯏ ꯂꯣꯏꯔ ꯍꯣꯡꯗꯣꯏꯔꯣ ꯑꯣ ꯑꯥꯏꯁꯤ
ꯑꯈꯣꯏ ꯍꯣꯡꯗꯣꯏꯅꯦ ꯃꯅꯥꯎꯄꯤ ꯆꯍꯤ ꯀꯨꯟꯅꯤꯄꯥꯥꯟ ꯁꯨꯔꯝꯅꯦ ꯀꯟꯃꯥꯄꯟ ꯁꯨꯔꯛꯄꯗ ꯃꯥꯏ ꯍꯣꯡꯖꯔꯅꯤ
ꯑꯣ
ꯃꯣꯏ ꯃꯌꯨꯝ ꯁꯥ ꯂꯣꯏꯔ ꯀꯥꯟꯗ ꯍꯣꯡꯉꯗꯝ
ꯑꯗꯨꯗꯤ ꯅꯪꯒꯤ ꯋꯥꯔꯤꯁꯦ ꯌꯥꯝ ꯊꯨꯕꯩ ꯋꯥꯔꯤꯅꯤꯅꯦ
ꯑꯪ ꯊꯧꯕꯩ ꯋꯥꯔꯤꯅꯦ
ꯍꯣꯡꯉꯅꯤ ꯍꯣꯡꯉꯅꯤ ꯑꯗꯨꯗꯤ ꯅꯪ ꯂꯨꯍꯣꯡꯕꯗ ꯗ꯭ꯔꯦꯁ ꯐꯖꯕ ꯑꯃ ꯂꯩꯍꯧꯔꯅꯤ ꯐꯨꯔꯤꯠ ꯐꯖꯕ ꯑꯃ ꯂꯩꯍꯧꯔꯅꯤ ꯔꯥꯅꯤ ꯐꯖꯕ ꯐꯖꯕ ꯑꯃ ꯂꯩꯍꯧꯔꯅꯤ ꯐꯅꯦꯛ ꯐꯖꯕ ꯑꯃ ꯁꯦꯠꯍꯧꯔꯅꯤ ꯑꯗꯨꯒ ꯌꯥꯔꯦ
ꯎꯝ ꯌꯥꯅꯤ ꯌꯥꯅꯤ
ꯌꯥꯏ ꯀꯩꯅꯣ ꯅꯠꯇ꯭ꯔꯣ
ꯃꯣꯏ ꯍꯥꯟꯕ꯭ꯔꯥ ꯈꯪꯗꯦ
ꯑꯦ ꯑꯗꯨꯁꯨ ꯕꯥꯇꯣꯟ ꯇꯧꯔꯛꯀꯅꯤꯅ ꯍꯥ ꯍꯥ ꯍꯥ
ꯇꯧꯔꯛꯀꯅꯤ ꯇꯧꯔꯛꯀꯅꯤ ꯃꯣꯏꯁꯨ ꯃꯌꯨꯝꯒ ꯁꯦꯝꯖꯤꯟ ꯍꯧꯒ꯭ꯔꯝꯅꯦ
ꯌꯥꯝ ꯐꯕꯩ ꯋꯥꯔꯤꯅꯤ ꯀꯩꯅꯣꯅꯦ ꯇꯥꯜ ꯃꯥ ꯗꯥ ꯀꯩꯅꯣꯗꯣ ꯀꯥꯏꯗ ꯂꯩꯒꯦ ꯍꯧꯖꯤꯛ ꯃꯥ ꯑꯗꯨꯝ ꯑꯦꯝ ꯌꯨ ꯗ ꯂꯩꯔꯤꯕꯣ ꯁꯨꯛꯊꯦꯡꯕꯨ ꯊꯦꯡꯅꯗꯦ
ꯀꯅꯥꯅꯣ
ꯗꯥ ꯔꯣꯁꯟꯗꯣ
ꯀꯩꯅꯣ ꯇꯧꯈ꯭ꯔꯕꯅꯦꯍꯦ ꯊꯕꯛ ꯃꯣꯏ ꯀꯩꯅꯣꯒꯤ ꯀꯩꯕ ꯁꯤꯒꯤ ꯑꯃ ꯀꯩꯅꯣꯒ ꯆꯤꯡꯃꯩꯔꯣꯡ ꯈꯔ ꯀꯩꯅꯣ ꯀꯩꯗꯅꯣꯃ ꯃꯣꯏꯒꯤ ꯀꯩꯅꯣꯑꯣꯢꯅ ꯂꯩꯕꯅꯦꯕ ꯁꯣ ꯨꯔꯨꯝ ꯑꯃꯗꯅꯦ ꯃꯥꯅ ꯁꯣꯏ ꯅꯨꯡ ꯇꯧꯕꯒꯤ ꯀꯤꯟꯒꯤ ꯀꯩꯅꯣ ꯂꯩꯕꯗꯨꯣ ꯑꯗꯨꯗꯣ ꯑꯗꯨꯃꯥꯏꯅ ꯂꯩꯒ꯭ꯔꯝ ꯂꯤꯁꯤꯡ ꯀꯨꯟꯊ꯭ꯔꯥ ꯀꯨꯟꯊ꯭ꯔꯥ ꯐꯪꯉꯦ ꯍꯥꯢꯕꯅꯦ
ꯑꯁ ꯌꯥꯝ ꯆꯥꯎꯔꯦꯍꯦ ꯑꯗꯨꯗꯤ
ꯑ ꯃꯥꯗꯤ ꯇꯣꯉꯥꯟꯅꯁꯨ ꯐꯪꯉꯤꯗ ꯑꯇꯣꯞꯄ ꯁꯥꯏꯠ ꯇꯖꯨ ꯃꯥꯒꯤ ꯀꯦꯁ ꯂꯥꯛꯄ ꯈꯣꯠꯄꯗꯖꯨ ꯑꯇꯣꯞꯄ ꯆ ꯆꯠꯄ ꯐꯖꯅ ꯎꯝ ꯐꯪꯃꯅꯦ
ꯕꯦꯝꯃ
ꯈꯨꯝꯗꯔꯤꯖꯦ ꯀꯩꯒꯤꯅꯣ ꯁꯦ ꯈꯨꯝꯗ꯭ꯔꯤꯁꯦ ꯀꯩꯒꯤꯅꯣ ꯎꯝ
ꯑꯑꯑꯑ
ꯑꯣꯑꯣꯑꯣ ꯌꯥꯝ ꯐꯩꯅꯦ ꯑꯗꯨꯗꯤ
ꯐꯕꯅꯦ ꯃꯤꯒꯤꯗꯤ ꯄꯪꯐ ꯐꯩ ꯀꯃꯥꯏꯅ ꯇꯧꯕꯅꯣ ꯈꯪꯗꯦ
ꯎꯝ ꯑꯗꯨꯅꯦ ꯇꯜꯂꯦ ꯉꯥꯡꯅꯤꯡꯗꯦ ꯋꯥ ꯉꯥꯡꯅꯤꯡꯗꯦ ꯑꯗꯣ ꯐꯔꯦ